ꯍꯜꯂꯣ ꯁꯔꯕ꯭ꯔꯣ
ꯆꯃꯤꯗ
ꯑꯦꯖꯝꯁꯒꯤ ꯍꯥ
ꯀꯥꯡꯁꯣꯏ ꯊꯣꯡꯕ ꯆꯥꯏꯑ
ꯐꯩꯅꯦ ꯀꯪꯁꯣꯏꯇꯥꯔꯗꯤ
ꯎꯝ ꯃꯦ
ꯑꯩ ꯉꯁꯤꯁꯦ ꯀꯔꯤ ꯃꯤꯛꯁ ꯑꯣꯏꯅ ꯆꯥꯔꯦ ꯍꯥꯏꯗꯤ ꯁꯥꯁꯨ ꯆꯥꯔꯛꯑꯦ ꯑꯩꯒꯤ ꯍꯄꯤ ꯁꯨꯁꯥꯦ ꯈꯟꯁꯥ ꯁꯨꯁꯔꯦ
ꯎꯝ ꯌꯥꯝ ꯍꯥꯎꯋꯦꯀꯣ
ꯊꯪꯗ꯭ꯔꯦꯅꯦ ꯍꯥꯎꯕ ꯍꯥꯎꯇꯕꯗꯤ ꯀꯃꯥꯏ ꯀꯃꯥꯏ ꯂꯜꯂꯤꯒꯦ ꯊꯕꯛ ꯀꯩꯀꯩ ꯍꯣꯠꯅꯔꯤꯒꯦ
ꯀꯔꯤꯁꯨ ꯍꯣꯠꯅꯗꯦꯗ ꯑꯗꯨꯝ ꯌꯨꯝꯗ ꯂꯩꯌꯦ ꯑꯗꯨꯝ ꯐꯤ ꯁꯥꯊꯣꯛ ꯁꯥꯖꯣꯏꯟ ꯇꯧꯔꯒ ꯂꯩꯌꯦ
ꯑꯣ ꯐꯥꯏꯚ ꯃ ꯨ ꯁꯣ ꯐ ꯁꯥꯥꯕ ꯍꯩꯔꯗꯤ ꯐꯔꯦ
ꯎꯝ ꯅꯪꯗꯦ
ꯑꯩꯗꯤ ꯂꯧ ꯑꯗꯨꯝ ꯇꯧꯔꯦ ꯂꯧ ꯂꯧ ꯊꯕꯛ ꯇꯧꯕ ꯃꯤꯅꯤꯅꯀꯣ
ꯎꯝ ꯅꯨꯄꯤ ꯊꯤꯔꯕꯣ
ꯊꯤꯔꯦ
ꯅꯪ ꯀꯌꯥ ꯂꯩꯔꯒꯦ
ꯁꯥꯔꯇꯤꯐꯤꯀꯦꯠ ꯃꯔꯤ ꯂꯩꯔꯦ
ꯌꯥꯝ ꯐꯩꯀꯣ
ꯁꯥꯔꯇꯤꯐꯤꯀꯦꯠ ꯑꯉꯥꯡ ꯃꯔꯤ ꯂꯩꯔꯦ ꯅꯨ ꯅꯨꯄꯤ ꯑꯍꯨꯝ ꯅꯨꯄꯥ ꯑꯃ
ꯐꯩ ꯐꯩꯌꯦ
ꯅꯪꯗꯤ
ꯎꯝ ꯑꯩꯁꯨ ꯏꯆꯥ ꯑꯃ ꯂꯩꯔꯦ
ꯑꯣ ꯐꯩꯅꯦ
ꯏꯆꯥ ꯅꯨꯨꯄꯤ ꯅꯨꯄꯤ ꯃꯆꯥ ꯑꯃ ꯂꯩꯔꯦ
ꯑꯣ ꯑꯣ ꯐꯔꯦ ꯀꯌꯥꯝ ꯀꯨꯏꯔꯒꯦ ꯁꯤꯗ ꯂꯥꯛꯄꯁꯦ ꯁꯤꯗ ꯆꯪꯕꯁꯦ
ꯑꯗꯨꯃꯥꯏ ꯍꯥꯏꯒꯅꯨꯅꯦ
ꯑꯣ ꯇꯧꯕ꯭ꯔꯥ ꯌꯥꯗꯕ꯭ꯔꯥ ꯑꯩꯗꯤ ꯑꯅꯧꯕꯅꯤꯅ ꯈꯪꯗꯕꯀꯣ
ꯈꯪꯗꯕꯗꯤ ꯀꯩꯁꯨ ꯀꯥꯏꯗꯦꯗ
ꯈꯪꯗꯕꯅꯤ ꯈꯪꯗꯕꯅꯤ ꯁꯥꯎ ꯌꯥꯗꯦ
ꯎꯝ
ꯑꯅꯧꯕꯅꯦ ꯒ꯭ꯌꯥꯟ ꯇꯥꯗꯦꯗꯨꯅꯅꯦ
ꯍꯣꯏ ꯅꯣꯏꯔꯣꯝꯗ ꯃꯩ ꯂꯥꯛꯄ꯭ꯔꯣ ꯍꯧꯖꯤꯛ
ꯃꯩ ꯂꯥꯛꯇꯦ ꯃꯩ ꯂꯥꯛꯇꯦ ꯁꯥꯏ
ꯅꯦꯠꯋꯥꯛ ꯅꯨꯡꯉꯥꯏꯕ꯭ꯔꯥ
ꯅꯦꯠꯋꯥꯛꯇꯤ ꯑꯗꯨꯝ ꯅꯨꯡꯉꯥꯏꯗ ꯐꯥꯏꯚ ꯖꯤꯗꯤ ꯑꯗꯨꯝ ꯐꯪꯉꯦ
ꯑꯣ ꯍꯤꯞꯇꯔꯤꯕꫭ ꯅꯪꯗꯤ ꯇꯨꯝꯗ꯭ꯔꯤꯕꯣ
ꯍꯥꯥ
ꯇꯨꯝꯗ꯭ꯔꯤꯕꯣ
ꯇꯨꯝꯗ꯭ꯔꯤꯌꯦ
ꯊꯦꯡꯉꯦꯍꯦ
ꯊꯦꯡꯉꯦ ꯊꯦꯡꯕꯗꯤ ꯇꯨꯝꯕꯨ ꯇꯨꯝꯗ꯭ꯔꯤꯌꯦ ꯁꯥꯕꯅꯤꯅ
ꯎꯝ ꯏꯁꯤꯡꯗꯤ ꯅꯨꯡꯉꯥꯏꯕ꯭ꯔꯣ
ꯍꯥꯥ
ꯏꯁꯤꯡꯗꯤ ꯅꯣꯏꯔꯣꯝꯗ ꯅꯨꯡꯉꯥꯏꯕ꯭ꯔꯣ
ꯏꯁꯤꯡ ꯏꯁꯤꯡ ꯅꯨꯡꯉꯥꯏꯌꯦꯅ ꯏꯁꯤꯡ ꯑꯗꯨꯝ ꯅꯨꯡꯉꯥꯏꯌꯦ ꯍꯥꯏꯗꯤ ꯏꯁꯤꯡ ꯑꯌꯪꯕ ꯆꯤꯡꯒꯤ ꯂꯣꯛꯀꯤ ꯆꯤꯡ ꯑꯦ ꯀꯔꯤ ꯍꯥꯏꯒꯗ꯭ꯔꯥ ꯄꯥꯏꯞꯀꯤ ꯑꯣꯏꯕꯅꯤꯅꯀꯣ ꯒꯨꯍꯥꯒꯨꯝꯕꯒꯤꯗꯤ ꯅꯠꯇꯕꯅꯤꯅ ꯑꯗꯨꯝ ꯅꯨꯡꯉꯥꯏ ꯅꯉꯣꯟꯗ ꯅꯪꯉꯣꯟꯗꯁꯨ ꯅꯨꯡꯉꯥꯏꯕ꯭ꯔꯥ ꯅꯉꯣꯟꯗꯁꯨ ꯅꯨꯡꯉꯥꯏꯕ꯭ꯔꯥ
ꯍꯣꯏ ꯑꯩꯈꯣꯏꯔꯣꯝꯗꯗꯤ ꯏꯁꯤꯡ ꯅꯨꯡꯉꯥꯏꯌꯦ
ꯑꯣ ꯐꯩꯅꯦ ꯏꯁꯤꯡ ꯅꯨꯡꯉꯥꯏꯕꯁꯤꯁꯨ ꯅꯨꯡꯉꯥꯏꯕ ꯃꯈꯜ ꯑꯃꯅꯤꯅꯦꯀꯣ
ꯍꯣꯏ
ꯍꯣꯏ ꯏꯁꯤꯡ ꯋꯥꯔꯗꯤ ꯑꯁ ꯂꯩꯐꯝ ꯂꯩꯕ ꯅꯨꯡꯉꯥꯏ ꯍꯩꯅꯗꯦꯗ ꯑꯩꯗꯤ ꯏꯁꯤꯡ ꯍꯦꯛ ꯂꯩꯇ꯭ꯔꯒꯗꯤ ꯏꯁꯤꯡ ꯁꯦꯝꯕ ꯆꯠꯂꯦ ꯉꯁꯤꯁꯨ ꯏꯁꯤꯡ ꯁꯦꯝꯕ ꯆꯠꯂꯦ ꯁꯟꯗꯦ ꯑꯣꯏꯔꯒꯁꯨ
ꯎꯝ
ꯏꯁꯤꯡ ꯁꯦꯝ ꯏꯁꯤꯡ ꯀꯔꯤ ꯍꯥꯏꯒꯗ꯭ꯔꯥ ꯏꯁꯤꯡ ꯍꯦꯛ ꯄꯥꯏꯞꯇ ꯏꯁꯤꯡ ꯍꯦꯛ ꯂꯥꯛꯇ꯭ꯔꯕ ꯑꯗꯨꯝ ꯁꯦꯝꯃꯦ ꯑꯩꯒꯤ ꯗꯔꯀꯥꯔ ꯑꯣꯏꯕ ꯑꯣꯏꯗꯕꯤ ꯋꯥ ꯅꯠꯇꯕꯤ ꯏꯁꯤꯡ ꯂꯩꯇ꯭ꯔꯗꯤ ꯍꯩꯅꯗꯕꯗꯣ ꯀꯣ ꯑꯗꯨꯝ ꯇꯧꯋꯦꯕ ꯑꯗꯨꯒꯤ
ꯊꯕ ꯊꯕꯛ ꯐꯕꯗꯤ ꯌꯥꯝ ꯐꯩꯔꯗ
ꯊꯕꯛ ꯐꯕꯒꯤ ꯋꯥꯗꯤ ꯅꯠꯇꯦꯗ ꯑꯗꯣ ꯁꯨꯝ ꯂꯩꯗꯅ ꯑꯥꯔꯖꯦꯟ ꯌꯥꯝ ꯀꯩꯅꯣ ꯇꯧꯔꯛꯑꯀꯥꯟꯗ ꯏꯁꯤꯡ ꯇꯥꯗꯦ ꯑꯗꯨ ꯇꯧꯋꯦ ꯈꯣꯠꯂꯦ ꯍꯥꯏꯕꯗꯨ ꯅꯨꯡꯉꯥꯏꯇꯕꯗꯣ ꯂꯩꯗ ꯅꯍꯥꯟꯗꯨꯒꯤꯅꯤꯗ
ꯍ ꯐꯩꯌꯦ ꯐꯩꯌꯦ ꯇꯥꯟꯗꯣꯏ ꯁꯔꯨ ꯃꯥꯅ ꯆꯠꯊꯣꯛ ꯆꯠꯁꯤꯟ ꯇꯧꯔꯒꯀꯣ ꯌꯥꯝꯅ ꯍꯣꯠꯅꯕ ꯀꯥꯟꯗ ꯐꯌꯦ
ꯐꯥꯏꯃꯦ ꯇꯨ ꯁꯨ
ꯅꯪꯗꯤ ꯍꯟꯗꯛꯀꯥꯟꯗ ꯀꯔꯤ ꯀꯔꯤ ꯑꯗꯨꯝ ꯁꯨꯔꯒ ꯂꯩꯕ꯭ꯔꯣ ꯀꯔꯤ ꯊꯕꯛ ꯇꯧꯕ꯭ꯔꯣ
ꯑꯩ ꯊꯕꯛ ꯊꯣꯏꯗꯣꯛꯅ ꯀꯩꯅꯣ ꯇꯧꯗꯦꯗ ꯗꯝ ꯄꯪꯂꯪꯂꯩ ꯂꯩꯕ ꯍꯥꯏꯕꯗꯨ ꯑꯣꯏꯔꯦ ꯂꯧ ꯑꯗꯨꯝ ꯂꯧꯁꯤꯡ ꯑꯗꯨꯝ ꯍꯣꯠꯅꯔꯒꯀꯣ
ꯑꯣ ꯅꯣꯏ ꯅꯣꯏ ꯂꯧꯗ ꯀꯔꯤ ꯀꯔꯤ ꯊꯥꯕ꯭ꯔꯣ
ꯂꯧ ꯍꯥꯏꯗꯤ ꯇꯝꯄꯥꯛ ꯂꯧꯅꯦꯗꯥ
ꯑꯣ ꯍꯤꯡꯒꯣꯣꯟꯒꯨꯝꯕ ꯊꯥꯕ꯭ꯔꯣ
ꯍꯤꯡꯈꯣꯟ ꯇꯧꯋꯦ ꯍꯤꯡꯈꯣꯟ ꯏꯤꯡꯈꯣꯟ ꯍꯧꯖꯤꯛꯇꯤ ꯇꯝꯄꯥꯛ ꯂꯧꯈꯤꯗꯤ ꯏꯤꯡꯈꯣꯟ ꯁꯤꯖꯟꯗꯤ ꯅꯠꯇ꯭ꯔꯦ ꯅꯥꯂꯧ ꯂꯧ ꯂꯣꯏꯔꯒ ꯂꯧ ꯈꯥꯎꯕ ꯂꯣꯏꯔꯒ ꯈꯔ ꯇꯧꯕ ꯍꯣꯏ ꯆꯍꯤꯒꯤ ꯑꯗꯨꯝ ꯆꯥꯅꯤꯡꯉꯥꯏ ꯈꯔ ꯆꯅꯝꯒꯨꯝ ꯄꯊꯥꯕ ꯈꯥꯃꯦꯟꯒꯨꯝꯕ ꯑꯗꯨꯝ ꯊꯥꯕ ꯑꯗꯨ ꯃꯉꯥꯏꯔꯦ
ꯎꯝ
ꯂꯧ ꯂꯧ ꯂꯣꯛꯄ ꯍꯦꯛ ꯂꯣꯏꯈ꯭ꯔꯒꯗꯤ ꯅꯣꯕꯦꯝꯕꯔ ꯗꯤꯁꯦꯝꯕꯔ ꯑꯣꯏꯔꯛꯑꯒꯗꯤ ꯑꯗꯨꯝ ꯀꯨꯝꯍꯩ ꯅꯪꯅꯕꯁꯨ ꯑꯗꯨꯝ ꯍꯪꯒꯥꯝ ꯊꯥꯕꯒꯨꯝꯕꯀꯣ ꯑꯗꯨꯝ ꯇꯧꯋꯦ
ꯆꯨꯖꯥꯀꯨꯝꯕꯗꯤ ꯊꯥꯗ꯭ꯔꯣ
ꯆꯨꯖꯥꯛ ꯊꯥꯏꯌꯦ ꯆꯨꯖꯥꯛ ꯊꯥ ꯆꯨꯖꯥꯛꯇꯨꯗꯤ ꯀꯩꯅꯣ ꯑꯣꯏꯅ ꯀꯥꯡꯧ ꯇꯧꯕ ꯀꯥꯡꯕꯨꯅ ꯆꯤꯡꯗ ꯇꯧꯕ ꯀꯥꯡꯕꯨꯅꯀꯣ ꯃꯩ ꯊꯥꯔ ꯇꯧꯕꯗꯣ ꯑꯗꯨ ꯀꯥꯡꯕꯨꯅ ꯑꯣꯏꯅ ꯇꯧꯔꯦ ꯏꯁꯤꯡ ꯇꯝꯄꯥꯛ ꯂꯧꯕꯗꯗꯤ ꯑꯗꯨꯒꯨꯝꯕꯗꯤ ꯇꯧꯗꯕ ꯑꯃꯨꯛ ꯊꯥꯗꯕꯀꯣ
ꯑꯣ ꯍꯣꯠꯅꯕ ꯀꯟꯕꯅ ꯂꯣꯏꯅ ꯐꯕꯅ
ꯀꯥꯟꯗꯦꯗꯥ ꯀꯔꯝꯍꯥꯏ ꯀꯔꯝꯍꯥꯏꯅ ꯇꯧꯒꯗ꯭ꯔꯥ ꯄꯨꯟꯁꯤꯁꯦ ꯍꯥꯏꯕꯗꯨꯅꯤ
ꯄꯨꯟꯁꯤꯁꯤꯗꯤ ꯑꯋꯥꯕ ꯅꯨꯡꯉꯥꯏꯕ ꯑꯗꯨꯝ ꯃꯄꯥ ꯍꯥꯏꯕꯁꯤꯗꯤ ꯃꯣꯏꯗꯒꯤ ꯄꯨꯟꯁꯤꯅ ꯑꯗꯨꯨꯝ ꯊꯤꯅꯕ ꯇꯥꯔꯦꯗꯅ
ꯑꯗꯨꯅꯦ ꯑꯗꯨ ꯑꯗꯨꯅꯦ
ꯎꯝ ꯅꯣꯏꯔꯣꯝꯗꯤ ꯑꯗꯨꯝ ꯆꯥꯔꯖ ꯀꯨꯝꯕ ꯐꯖꯅ ꯀꯥꯕ ꯅꯠꯇ꯭ꯔꯥ
ꯀꯥꯏ ꯁꯔꯝ ꯀꯥꯏ
ꯅꯪꯗꯤ ꯉꯁꯤ ꯆꯥꯔꯖ ꯆꯠꯈ꯭ꯔꯣ
ꯆꯔꯁ ꯆꯠꯂꯦ
ꯎꯝ
ꯅꯪꯁꯨ ꯆꯠꯄ꯭ꯔꯣ
ꯃꯣꯏ ꯅꯣꯏꯗꯤ ꯁꯟꯗꯦꯗꯅꯦ ꯑꯗꯨꯝ ꯆꯠꯊꯣꯠꯅꯔꯝꯃꯔꯣꯏꯀꯣ
ꯍꯣꯏ ꯆꯠꯇ꯭ꯔꯦꯗ ꯂꯧ ꯀꯩꯀꯩ ꯇꯧꯕ ꯍꯣꯠꯅꯕꯗꯤ ꯀꯩ ꯆꯠꯇ꯭ꯔꯦꯗ ꯁꯟꯗꯦꯗꯗꯤ ꯑꯗꯨꯝ ꯀꯩꯅꯣ ꯇꯧꯔꯦ ꯆꯔꯆ ꯑꯗꯨꯝ ꯀꯥꯔꯦ
ꯍꯌꯦꯡꯗꯤ ꯀꯔꯤ ꯀꯔꯤ ꯊꯕꯛ ꯂꯩꯔꯦ ꯀꯔꯤ ꯀꯔꯤ ꯊꯕꯛ ꯇꯧꯒꯅꯤ
ꯍꯌꯦꯡ ꯊꯕꯛ ꯊꯣꯏꯅ ꯂꯩꯇꯦ ꯂꯧꯎ ꯅꯍꯥꯟ ꯐ꯭ꯔꯥꯏꯗꯦ ꯅꯨꯃꯤꯠꯇ ꯂꯤꯡꯕ ꯀꯣ ꯑꯗꯨꯒꯤ ꯏꯁꯤꯡ ꯈꯔ ꯌꯦꯡꯅꯤꯉꯥꯏ ꯑꯗꯨꯝ ꯀꯥꯒꯅꯤ ꯂꯣꯏꯔꯦ ꯊꯣꯏꯅ ꯊꯕꯛ ꯂꯩꯇ꯭ꯔꯦ
ꯎꯝ
ꯈꯣꯏꯕꯅ ꯃꯤꯅ ꯈꯣꯏꯕꯤꯕ ꯏꯟꯖꯤꯟ ꯏꯟꯖꯤꯟ ꯀꯩꯅꯣ ꯇꯧꯔꯒ ꯀꯧꯕꯣꯇꯥ ꯇꯧꯔꯒ ꯅꯈꯣꯏꯕꯤꯕ ꯑꯗꯒꯤ ꯃꯨꯛꯀꯥ ꯂꯤꯡꯕꯅ ꯑꯈꯣꯏ ꯈꯨꯂꯪ ꯇꯧꯔꯒ ꯑꯃꯨꯛ ꯂꯤꯡꯉꯦ ꯈꯥꯎꯕꯗꯤ ꯍꯥꯔꯚꯦꯁ ꯇꯧꯕꯗꯤ ꯃꯤꯅ ꯑꯗꯨꯝ ꯑꯩꯈꯣꯏꯅ ꯑꯗꯨꯝ ꯈꯥꯎꯒꯅꯤ ꯑꯗꯨꯕꯨ ꯑꯃꯨꯛ ꯌꯩꯕꯗꯤ ꯊ꯭ꯔꯦꯁꯔ ꯃꯦꯆꯤꯟ ꯂꯥꯛꯑꯦꯕꯀꯣ ꯊ꯭ꯔꯦꯁꯔ ꯃꯦꯆꯤꯟꯅ ꯑꯗꯨꯝ ꯌꯩꯔꯦ
ꯑꯣ ꯀꯩꯅꯣꯗꯤ ꯅꯣꯏ ꯏꯁꯤꯡ ꯅꯨꯡ ꯌꯥꯝ ꯆꯨꯕ꯭ꯔꯣ
ꯅꯣꯡ ꯌꯥꯝ ꯅꯣꯔꯃꯦꯜꯂꯤ ꯑꯗꯨꯝ ꯑꯈꯣꯏꯗꯗꯤ ꯑꯗꯨꯝ ꯅꯣꯔꯃꯦꯜꯂꯤ ꯑꯗꯨꯝ ꯂꯩꯌꯦꯗ ꯍꯥꯏꯗꯤ ꯀꯥ ꯍꯦꯟꯅ ꯆꯨꯕꯁꯨ ꯅꯠꯇꯦ ꯍꯣꯏ ꯆꯨꯕꯗꯤ ꯆꯨꯋꯦ ꯆꯨꯗꯦ ꯍꯥꯏꯕꯗꯤ ꯌꯥꯗꯦ ꯑꯗꯨꯝ ꯆꯨꯋꯦ ꯑꯗꯨꯕꯨ ꯍꯟꯗꯛ ꯅꯣꯡ ꯅꯤꯅꯤ ꯁꯤꯗꯤ ꯆꯨꯗ꯭ꯔꯦ ꯑꯗꯨꯝ ꯅꯨꯡꯁꯥ ꯁꯥꯔꯦ ꯅꯨꯡꯁꯤꯠ ꯁꯤꯠꯂꯦ ꯁꯤ ꯃꯉꯥꯏꯔꯦ
ꯑꯩꯈꯣꯏꯔꯣꯝꯗ ꯉꯁꯤ ꯉꯔꯥꯡꯗꯣ ꯉꯁꯤ ꯁꯤꯒ ꯉꯔꯥꯡꯈꯛꯇꯅꯤ ꯆꯨꯕ
ꯑꯣ ꯑꯣ
ꯉꯁꯤꯒꯅꯤ ꯉꯔꯥꯡꯒ ꯆꯨꯕꯅꯤꯅ ꯂꯧꯁꯤꯡꯗꯣ ꯇꯝꯄꯥꯛꯀꯤ ꯂꯧꯁꯤꯡꯒ ꯎꯝ ꯂꯧꯔꯥꯡ ꯑꯣꯏꯅ ꯇꯧꯔꯒꯀꯣ
ꯎꯝ ꯎꯝ
ꯁꯨꯗꯕꯤꯗ ꯂꯩꯔꯕ
ꯑꯣ ꯑꯣ ꯑꯣ ꯊꯥꯔꯣꯏ ꯊꯣꯛꯄ꯭ꯔꯣ ꯂꯧꯗ
ꯆꯨꯕꯁꯨꯁꯨ ꯑꯗꯨꯝ ꯆꯨ ꯈꯤꯇꯪ ꯅꯣꯡꯃ ꯈꯛꯇꯪ ꯆꯨꯕꯅꯤꯅꯀꯣ ꯂꯧꯗ ꯏꯁꯤꯡꯁꯤꯡ ꯂꯩꯔꯝꯃꯣꯏꯌꯦ ꯊꯔꯣꯏꯗꯤ ꯍꯣꯏ ꯏꯁꯤꯡ ꯂꯩꯔꯗꯤ ꯌꯥꯝꯅ ꯊꯣꯛꯑꯦ
ꯑꯠꯆꯥ
ꯊꯔꯣꯏꯗꯤ ꯏꯁꯤꯡ ꯂꯩꯔꯗꯤ ꯑꯁ ꯌꯥꯝ ꯊꯣꯛꯑꯦ ꯑꯗꯨꯝ ꯂꯧ ꯈꯨꯗꯤꯡꯗ ꯑꯗꯨꯝ ꯊꯣꯛꯑꯦ ꯏꯁꯤꯡ ꯂꯩꯇ꯭ꯔꯗꯤ ꯎꯄꯥꯏ ꯂꯩꯇꯦ ꯅꯣꯏꯔꯣꯝꯗ ꯊꯔꯣꯏ ꯂꯧꯗ
ꯊꯔꯣꯏ ꯐꯪꯗꯦ ꯊꯔꯣꯏ ꯂꯩꯇꯦ
ꯂꯧꯗꯕꯣ
ꯎꯝ ꯏꯁꯤꯡ ꯑꯦ ꯂꯧꯗꯣ ꯀꯔꯤ ꯄꯥꯠꯀꯤ ꯁꯔꯨꯛ ꯌꯥꯎꯗꯕꯅꯤꯅꯀꯣ ꯑꯗꯨꯝ ꯊꯥꯔꯣꯏ ꯂꯩꯇꯦ ꯍꯥꯏꯇꯥꯔꯦ
ꯑꯁ ꯑꯩꯈꯣꯏꯗꯗꯤ ꯊꯔꯣꯏ ꯌꯥꯝ ꯂꯥꯛꯑꯦ ꯊꯔꯣꯏ ꯏꯁꯤꯡꯕꯨ ꯇꯥꯈ꯭ꯔꯕ ꯑꯗꯨꯝ
ꯎꯝ
ꯊꯔꯣꯏ ꯅꯣꯏ ꯂꯧ ꯀꯩꯅꯣ ꯊꯥꯈ꯭ꯔꯕꯣ ꯐꯧꯕꯣ
ꯐꯧ ꯂꯤꯡꯕ ꯂꯣꯏꯔꯦ
ꯑꯁ ꯀꯔꯤꯔ ꯅꯣꯏ ꯏꯁꯤꯡ ꯌꯥꯝ ꯂꯩꯕꯒꯤ ꯑꯣꯏꯔꯒꯅꯦ ꯅꯣꯡ ꯌꯥꯝꯝ ꯆꯨ
ꯌꯥꯝ ꯌꯥꯝꯅꯗꯤ ꯆꯨꯕꯗꯤ ꯅꯠꯇꯦ ꯑꯗꯨꯕꯨ ꯂꯣꯛ ꯀꯤ ꯏꯁꯤꯡ ꯂꯣꯛ ꯑꯆꯧꯕ ꯑꯃ ꯂꯩꯕꯅꯤꯅꯀꯣ ꯑꯗꯨꯒꯤ ꯑꯃꯔꯛ ꯑꯗꯨꯝ ꯐ꯭ꯂꯠ ꯑꯣꯏꯈ꯭ꯔꯒꯗꯤ ꯏꯁꯤꯡ ꯆꯥꯎꯔꯈ꯭ꯔꯒꯗꯤ ꯑꯗꯨꯝ ꯂꯧꯒꯤꯗꯤ ꯑꯗꯨꯝ ꯀꯣꯟꯅꯔꯦ
ꯎ ꯀꯣꯏꯔꯣꯝꯗꯗꯤ ꯅꯣꯡꯁꯨ ꯇꯥꯗꯦ ꯏꯁꯤꯡꯁꯨ ꯂꯧ ꯂꯩꯇꯕꯅꯤꯅ ꯅꯣꯡ ꯇꯥꯕ ꯆꯠꯂꯑꯦ ꯂꯧꯔꯥꯡꯒꯨꯝꯕ ꯂꯣꯏꯅ ꯁꯨꯕ ꯂꯣꯏꯔꯒꯀꯣ
ꯑꯣ ꯑꯣ
ꯃꯈꯣꯏꯒꯤꯗꯤ ꯑꯁ ꯌꯥꯝ ꯍꯟꯗꯛꯇꯤ ꯊꯦꯡꯉꯦ ꯅꯣꯡ ꯆꯨꯒꯗꯕ ꯃꯇꯝꯗꯨꯅ ꯆꯨꯗ꯭ꯔꯦ ꯆꯨꯔꯣꯏꯗꯕ ꯃꯇꯝꯗꯨꯅ ꯆꯨꯕꯅꯤꯅ ꯅꯣꯡꯃ ꯅꯣꯡꯃꯒꯤ ꯍꯀꯨꯝ ꯍꯀꯨꯝꯒꯤ ꯑꯣꯏꯔꯗꯤ ꯎꯝ ꯍꯟꯗꯛ ꯍꯕꯤꯛꯁꯦ ꯂꯧꯁꯦ ꯄꯨꯔꯥ ꯂꯣꯏꯔꯒꯀꯣ
ꯎꯝ
ꯐꯧ ꯐꯧ ꯍꯨꯟꯕ ꯐꯧ ꯂꯤꯡꯕ ꯂꯣꯏꯅ ꯂꯣꯏꯔꯒ ꯂꯩ ꯐ꯭ꯔꯤꯗ ꯂꯩꯒꯗꯕ ꯃꯇꯝꯅꯤꯅꯦ ꯍꯧꯖꯤꯛꯁꯦ
ꯑꯣ
ꯂ ꯃꯇꯝꯗꯣ ꯏꯌꯣꯟꯅꯦ
ꯍꯣꯏꯅꯦ
ꯅ
ꯍꯌꯦꯡ ꯂꯧ ꯈꯥꯎꯔꯒ ꯀꯩꯅꯣ ꯇꯧꯕ ꯃꯇꯝꯗ ꯑꯃꯨꯛ ꯐꯧ ꯂꯣꯛꯄ ꯃꯇꯝꯗ ꯑꯃꯨꯛ ꯆꯨꯔꯛꯑꯒꯗꯤ ꯕꯤꯔꯥꯅꯦ
ꯑꯣ ꯍ ꯍ ꯑꯗꯨꯁꯨꯀꯣ ꯌꯥꯝꯅ ꯎꯝ ꯨ ꯌꯥꯝꯅ ꯊꯨꯅ ꯃꯨꯟꯕ ꯐꯧꯗꯣ ꯃꯦ ꯑꯩꯈꯣꯏ ꯂꯧꯃꯤꯁꯤꯗꯤꯀꯣ
ꯎꯝꯝ ꯊꯅꯤꯦ ꯊꯅꯤ
ꯅꯣꯡ ꯆꯨꯕ ꯃꯇꯝꯗꯒ ꯐꯧꯗꯣ ꯃꯨꯂꯗꯤ ꯂꯣꯏꯅ ꯆꯣꯂꯦꯗꯅ ꯑꯣ
ꯍꯣꯏ ꯍꯣꯏ ꯍꯣꯏ ꯎꯝ ꯉꯧ ꯆꯣꯠꯀꯅꯤ ꯑꯗꯨꯗꯒꯤ ꯐꯧꯗꯣ ꯃꯌꯣꯟ ꯆꯣꯡꯂꯛꯀꯅꯤ
ꯎꯝ ꯃꯦꯔꯥ ꯌꯥꯝ ꯀꯥꯕꯅꯤꯅ ꯂꯧꯃꯤ ꯑꯩꯈꯣꯏꯒꯤꯗꯤꯀꯣ
ꯂꯧ ꯂꯧ ꯇꯧꯕꯒꯤꯗꯤ ꯅꯣꯡ ꯃꯇꯝ ꯆꯥꯅ ꯁꯤꯖꯟꯅ